ꯍꯒꯇ꯭ꯔꯤꯕ꯭ꯔꯣ
ꯍꯪꯒꯜꯗꯌꯦ ꯅꯪꯕꯤ
ꯑꯦ ꯑꯩꯗꯤ ꯆꯥꯛ ꯆꯥꯕ ꯂꯣꯏꯈꯦ ꯑꯩꯗꯤ
ꯀꯩꯅꯅꯤ ꯁꯪ ꯆ ꯀꯣ
ꯉꯁꯤꯁꯦ ꯃꯔꯟ ꯆꯥꯏ ꯃꯔꯔꯟ ꯊꯣꯡꯕꯤ
ꯃꯨꯟꯕꯒꯔ ꯃꯆꯥꯔ ꯃꯔꯦꯜ ꯃꯨꯟꯕ ꯃꯨꯟꯕꯗ
ꯃꯥꯏꯔꯦꯟ ꯃꯨꯟꯕꯁꯨ ꯂꯩꯕ꯭ꯔꯣ ꯑꯩ ꯑꯩꯗꯤ ꯈꯪꯗꯦ
ꯃꯨꯟꯕ ꯍꯥꯏꯕꯗꯤ ꯉꯥꯡꯉꯔꯀꯣ ꯃꯆꯨꯗꯣ
ꯑꯣ ꯉ ꯈꯪꯁꯤ
ꯉꯁꯤꯗꯤ ꯀꯥꯏ ꯁꯅꯤ
ꯑ ꯌꯨꯝꯗ ꯂꯩꯔꯦ ꯉꯁꯤꯗꯤ
ꯎꯝ ꯉꯔꯥꯡꯗꯤ ꯐꯖꯅ ꯂꯧꯕꯨꯛꯇ ꯆꯠꯄ ꯃꯥꯜꯂꯦꯅꯦ
ꯑ
ꯎ
ꯑꯗꯨ ꯆꯥꯛ ꯆꯥꯗ꯭ꯔꯤꯉꯩꯗ ꯀꯩꯅꯣ ꯂꯣꯏꯁꯤꯟꯅꯕ ꯇꯧ ꯀꯣ ꯂꯧꯗꯁꯨ ꯌꯥꯝ ꯆꯥꯎꯋ ꯅ ꯑꯗꯨꯒ ꯗꯒꯤ
ꯉꯔꯥꯡꯗ ꯂꯣꯏꯁꯤꯜꯂꯕ꯭ꯔꯣ
ꯂ꯭ꯂꯁꯤꯂ
ꯑꯠꯆꯥ
ꯑꯣ ꯌꯥꯝ ꯃꯨꯕꯥꯔꯝꯅꯤꯅꯦ
ꯑꯁ ꯑꯩꯗꯤ ꯇꯧꯔꯒ ꯌꯥꯝ ꯍꯩꯗꯦꯗ
ꯎꯝ
ꯄꯨꯡ ꯀꯌꯥ ꯑꯗꯨꯂꯁꯟꯕ꯭ꯔꯣ ꯍ
ꯔꯣ ꯇꯋꯥꯗ ꯑꯣꯏꯔ
ꯎꯝ ꯅꯜꯅꯀꯥ
ꯃꯤꯗꯣ ꯃꯤ ꯃꯉꯥ ꯑꯗꯨꯃꯥꯏꯅ ꯇꯧꯕꯤꯈꯤꯅꯦ
ꯃꯤ ꯃꯉꯥꯅ ꯂꯤꯡꯕ
ꯃꯤ ꯃꯉꯥ
ꯅꯨꯡꯁꯥ ꯁꯥꯕ꯭ꯔꯣ ꯉꯁꯤꯗꯤ ꯅꯣꯡ ꯆꯨꯕ꯭ꯔꯣ
ꯎꯝ ꯅꯣꯡꯣꯡꯁꯨ ꯁꯨꯗꯦ ꯅꯣꯡꯣꯡ ꯃꯥ ꯃ ꯎ ꯁꯥꯁꯨꯕ ꯆꯗꯦ ꯎꯝ
ꯑꯗꯨꯗꯤ ꯂꯩꯕ ꯅꯨꯡꯉꯥꯏꯅꯤꯅꯤ ꯁꯥꯗꯨꯨ ꯁꯥꯗꯦ ꯏꯟꯁꯨ ꯏꯟꯗ꯭ꯔꯔꯤ ꯑꯗꯨꯅ ꯐꯠꯇ꯭ꯔ
ꯑꯗꯨꯒꯤ ꯂꯩꯕ ꯅꯨꯡꯉꯥꯏꯌꯦ
ꯑꯗꯨꯅꯦꯕ
ꯆꯦꯡꯁꯨ ꯌꯥꯝ ꯌꯥꯝ ꯂꯨꯝꯃꯦ ꯍꯥꯏꯦ
ꯀꯔꯤ
ꯆꯦꯡꯁꯨ ꯌꯥꯝ ꯂꯨꯝꯃꯦꯕ
ꯁꯤ ꯃꯤꯅꯦ ꯂꯩ ꯌꯥꯝꯗꯃꯤꯗ
ꯍꯧꯖꯤꯛ ꯀꯩꯅꯣ ꯃꯈꯥꯗ ꯉꯔꯥꯡ ꯄꯨꯈꯤꯕꯀꯣ ꯑꯗꯨꯒꯤ ꯄꯨꯕ ꯆꯠꯄ ꯌꯥꯝ ꯂꯨꯝꯃꯦ
ꯀꯁꯤ ꯀꯌꯥ ꯅ
ꯈꯪꯗꯦ
ꯌꯥꯝ ꯄꯨꯕꯒꯤꯔꯣ ꯌꯥꯝ ꯂꯨꯝꯃꯤꯗ
ꯈꯔ ꯌꯥꯝ ꯃꯥꯜꯂꯦ ꯉꯁꯤ
ꯀꯌꯥꯝ ꯂꯥꯛꯄꯔꯅꯦ
ꯂꯥꯞꯇꯤ ꯑꯩꯈꯣꯏꯒꯤ ꯑ ꯑꯩꯈꯣꯏ ꯂꯝꯕꯤ ꯃꯅꯥꯛꯇꯅꯤ
ꯎꯝ ꯉꯁꯤꯗꯤ ꯊꯕꯛ ꯆꯠꯔꯣꯏꯗ꯭ꯔꯣ ꯑꯗꯨꯝ ꯂꯩꯒꯅꯤꯀꯣ
ꯑꯗꯨꯝ ꯂꯩꯕ ꯇꯥꯔꯦ ꯉꯁꯤꯗꯤ ꯉꯁꯥꯏ ꯑꯦ ꯉꯁꯥꯏ ꯍꯥꯏ ꯉꯔꯥꯡ ꯊꯕꯛ ꯆꯠꯂꯨꯗꯨꯗꯤ
ꯉꯔꯥꯡ ꯆꯠꯕꯗ ꯂꯣꯏꯔꯕ꯭ꯔꯣ ꯀꯨꯝꯁꯤꯒꯤ
ꯂꯣꯏꯔꯦ
ꯀꯩꯅꯣ ꯏꯁꯤꯡꯒꯤ ꯏ ꯂꯧꯗꯤ ꯂꯤꯡꯕ ꯈꯣꯠꯄ ꯇꯧꯔꯗꯤꯀꯣ
ꯑ
ꯇꯣꯏꯅ ꯆꯠꯅꯤꯡꯉꯥꯏ ꯂꯩꯇꯅ ꯅꯠꯇ꯭ꯔꯒ
ꯑ ꯑꯣꯥ
ꯅꯤꯡꯕ ꯂ ꯑꯣꯏꯔꯗꯤ ꯊꯧ ꯈꯥꯕ ꯑꯗꯨ ꯃꯇꯝꯗ ꯉꯥꯏꯕ ꯇꯥꯔꯦꯅꯦ
ꯎꯝ ꯆꯥꯛ ꯌꯦꯟꯁꯥꯡ ꯊꯣꯡꯉꯕꯣ
ꯊꯣꯝꯕ ꯍꯥꯎꯗ꯭ꯔꯤ ꯅꯍ ꯏꯔꯒ ꯍꯥꯎꯗ ꯏꯅꯤ
ꯑꯣ ꯍꯣꯔꯦꯟ ꯅ ꯆꯠꯀꯅꯤꯅ ꯊꯕꯛꯇꯗꯤ
ꯎꯝ ꯉꯔꯥꯡꯗꯨꯅ ꯐꯔꯛ ꯇꯥꯕꯀꯣ ꯌꯥꯝꯅ ꯂꯥꯡꯕꯒꯤ ꯑꯗꯨ ꯅꯨꯡꯉꯥꯏꯔꯣꯏꯅ ꯇꯧꯔꯛꯇꯕꯒꯤ ꯅꯣꯏ ꯕꯕꯥꯒ ꯃꯃꯣꯏꯗꯤ ꯊꯒꯛꯆꯕ꯭ꯔꯣ
ꯉꯁꯤꯃꯨꯛ ꯆꯠꯈ꯭ꯔꯦ ꯃꯣꯏꯁꯦ ꯍꯌꯦꯡꯅ ꯑꯃꯨꯛ ꯂꯥꯛꯀꯦ ꯍꯥꯏ
ꯂꯧꯎꯁꯪꯗ ꯑꯗꯨꯝ ꯇꯨꯝꯂꯒ ꯆꯠꯄ꯭ꯔꯣ ꯃꯣꯏꯗꯣ
ꯎꯝ ꯀꯩꯅꯣ ꯑꯩꯈꯣꯏꯗꯣ ꯄꯥꯊ꯭ꯔꯤꯅꯦꯕꯀꯣ ꯑꯗꯨꯅ ꯃꯣꯏꯅ ꯎꯝ ꯃꯣꯏ ꯆꯠꯄꯗꯣ ꯄꯥꯔꯠ ꯋꯥꯟ ꯃꯅꯥꯛꯇꯅꯦꯕ ꯑꯗꯨꯒꯤ ꯆꯠꯄꯗꯣ ꯈꯔ ꯋꯥꯕꯒꯤꯀꯣ
ꯑꯝ
ꯂꯧꯁꯨ ꯌꯥꯝꯕꯅꯦꯕ
ꯎꯝ ꯑꯗꯨꯗꯅ ꯐꯥꯏꯗꯦ
ꯎꯝ ꯑꯗꯨꯅ ꯂꯩꯕ ꯅꯨꯡꯉꯥꯏ ꯍꯥꯏꯌꯦ ꯑꯩꯈꯣꯏꯒꯤ ꯌꯨꯝꯗꯗꯤ ꯑꯩꯈꯣꯏꯒꯤ ꯌꯨꯝ ꯃꯅꯥꯛꯇ ꯇꯨꯔꯦꯟ ꯃꯆꯥ ꯐꯧꯅ ꯑꯗꯨꯝ ꯂꯩꯌꯣꯀꯣ ꯑꯗꯨꯗꯣ ꯏꯁꯤꯡ ꯌꯥꯝꯕꯒꯤ ꯑꯗꯨ ꯃꯈꯣꯟꯗꯣ ꯌꯥꯝ ꯀꯟꯕꯅꯦꯕ
ꯎꯝ ꯅꯣꯏ ꯌꯨꯝꯒꯤ ꯃꯅꯥꯛꯇꯔꯥ ꯑꯆꯥ
ꯇꯨꯔꯦꯟ ꯃꯆꯥꯒꯨꯝꯅ ꯀꯩꯅꯣ ꯇꯧꯕꯗꯣ
ꯉꯥꯒꯨꯝꯕꯗꯤ ꯂꯩꯇ꯭ꯔꯦ
ꯉꯥꯒꯨꯝꯕ ꯈꯔꯗꯤ ꯂꯩꯔꯝꯃꯨꯅꯦ ꯑꯗꯣ ꯅꯍꯥꯟ ꯅꯍꯥꯟꯗꯤꯁꯤ ꯔꯦꯜꯋꯦꯒꯤ ꯊꯣꯛꯇ꯭ꯔꯤꯉꯩꯗ ꯀꯣ
ꯎꯝ
ꯑꯗꯨꯝ ꯂꯩꯕꯅꯦꯕ ꯑꯗꯣ ꯍꯧꯖꯤꯛꯀꯥꯟꯗꯤ ꯈꯪꯗ꯭ꯔꯦ ꯂꯩꯕ꯭ꯔꯥ ꯂꯩꯇꯕ꯭ꯔꯥ ꯑꯗꯨ
ꯑꯆꯥ ꯅꯣꯏ ꯑꯗꯨꯁꯨ ꯔꯦꯜꯋꯦ ꯊꯦꯡꯉꯦ ꯀꯣ
ꯎꯝ ꯑꯩꯈꯣꯏ ꯃꯊꯛꯇ
ꯏꯁꯇꯦꯁꯟ ꯂꯩꯕ꯭ꯔꯣ
ꯏꯁꯇꯦꯁꯟ ꯅꯍꯥꯟꯗꯤ ꯀꯩꯅꯣ ꯇꯧꯔꯑꯝꯅꯦ ꯑꯗꯨꯕꯨ ꯍꯧꯖꯤꯛꯀꯥꯟ ꯊꯕꯛꯇꯣ ꯀꯩꯅꯣ ꯇꯧꯕꯤꯒꯀꯣ ꯐꯖꯅ ꯇꯧ ꯑꯗꯨꯝ ꯃꯥ ꯑꯗꯨꯕꯨ ꯄꯥꯔꯠ ꯐꯥꯏꯚ ꯑꯗꯨꯝꯕꯅꯥꯛꯇ ꯂꯩꯔꯝꯅꯤ
ꯎꯝ
ꯅꯨꯡꯉꯥꯏꯕ꯭ꯔꯣ ꯂꯩꯕ
ꯑꯁ ꯀꯗꯥꯏꯗꯒꯤꯁꯤꯗ
ꯎꯝ
ꯅꯪꯁꯨꯦ ꯈꯪꯉꯕꯅꯤꯅ
ꯅꯨꯡꯉꯥꯏꯕ꯭ꯔꯣ ꯅꯨꯡꯉꯥꯏꯕ꯭ꯔꯥ ꯅꯨꯡꯉꯥꯏꯗꯕ ꯭ꯔꯣꯏ ꯍꯥꯏꯕꯗ
ꯑꯃꯨꯛ ꯆꯪꯈ꯭ꯔꯣ ꯅꯪꯁꯦ
ꯆꯥꯡꯉ ꯂꯤꯗ
ꯐꯥꯒꯦꯅꯤꯗ ꯆꯪꯒꯅꯨꯗ ꯀꯅꯥ ꯑꯗꯕꯗꯤ ꯆꯪꯒꯅꯣ ꯑꯥ
ꯀꯌꯥꯝ ꯀꯨꯏꯔꯒꯦ ꯑꯗꯨꯗ ꯂꯩꯕꯗꯣ ꯀꯨꯏꯈ꯭ꯔꯕ꯭ꯔꯣ
ꯆꯍꯤ ꯑꯍꯨꯝ ꯃꯔꯤ ꯑꯣꯏꯒꯗꯧꯔꯦ
ꯑꯗꯨ ꯑꯃꯛꯁꯨ ꯊꯣꯛꯇ꯭ꯔꯤꯕ꯭ꯔꯥ ꯅꯣꯏ ꯈꯨꯟꯗ ꯑꯣ ꯅꯪꯒꯤ ꯌꯨꯝ ꯀꯥꯎꯔꯝꯃꯤ ꯑꯗꯨꯗꯤ
ꯀ ꯀꯗꯥꯅꯤ ꯀꯥꯎꯔꯣꯏꯗ
ꯍ ꯎ ꯂꯝꯨꯝꯕꯤ ꯍꯔꯗꯤ ꯈꯪꯗꯦ ꯍꯔꯁꯨ ꯈꯥꯡꯕꯅꯤꯗ ꯅꯠꯇ꯭ꯔꯣ
ꯈꯪꯉꯣꯏ ꯑ ꯑꯗꯨꯗ ꯍꯒ꯭ꯔꯦ
ꯑꯥꯗ ꯍꯣꯡꯉꯗꯤ ꯐꯔꯦꯅꯤ
ꯎ
ꯃꯊꯟꯗ ꯂꯩꯕ꯭ꯔꯣ
ꯅꯠꯇꯦ ꯑꯗꯥꯒꯤꯅꯤ ꯄꯤꯤꯁ ꯂꯩ
ꯎ ꯏꯃꯅꯤ ꯀꯩꯔꯅꯤ ꯌꯦꯟꯅꯅ ꯈꯣꯟ ꯃꯆꯥꯥꯔꯣ
ꯅꯠꯇꯦ ꯑꯩ ꯅꯍꯥꯟ ꯍꯥꯏꯗꯨꯗꯤ ꯁꯤ ꯈꯨꯡꯡꯂꯣꯡ
ꯑ ꯑꯆꯥ ꯑꯠꯆꯥ ꯈꯪꯉꯦ ꯈ ꯅꯤꯡꯁꯤꯡꯖꯔꯦ ꯅꯤꯡꯁꯤꯡꯖꯔꯦ
ꯅꯪꯒꯤ ꯅꯃꯥꯟꯅꯕꯗꯤ ꯂꯩꯕ꯭ꯔꯣ
ꯏꯃꯥꯟꯅꯕ ꯊꯕꯛ ꯊꯕꯛ ꯆꯠꯂꯤ
ꯃꯥꯗꯤ ꯅꯨꯡꯗꯥꯡꯗ ꯇꯧꯗꯣ ꯃꯥꯜꯂꯦꯀꯣ
ꯎꯝ ꯃꯥꯗꯤ ꯊꯕꯛ ꯇꯣꯉꯥꯜꯂꯤꯀꯣ ꯊꯕꯛ ꯇꯣꯉꯥꯟꯕꯒꯤ
ꯨꯅ ꯐꯩ
ꯈꯪꯗꯗꯤ ꯑꯗꯨꯝ ꯀꯔꯤ ꯀꯔꯤꯅ ꯇꯧꯔꯒ ꯂꯩꯔꯕꯅꯤ
ꯎꯝ
ꯀꯨꯝꯁꯤ ꯑꯗꯨꯝ ꯂꯩꯗꯔ ꯈꯨꯟꯗꯔꯣ
ꯑꯥ ꯅꯤꯡꯊꯧꯀꯥꯕꯗ ꯆꯠꯂꯨꯅꯤ ꯑꯩ ꯑꯃꯨꯛ
ꯐꯥꯗ
ꯎꯝ
ꯀꯔꯤ ꯇꯧꯒꯦ ꯍꯥꯏꯅ
ꯈꯪꯗꯦ ꯌꯦ ꯆꯠꯂꯨꯈꯤꯒ
ꯊꯕꯛ ꯈꯔꯣ
ꯊꯕꯛꯇꯣ ꯀꯩꯅꯣ ꯏꯅꯥꯎꯅꯨꯄꯤ ꯑꯃ ꯍꯥꯏꯔꯛꯄꯀꯣ ꯑꯗꯨꯒꯤ ꯎꯝ ꯑꯗꯨ ꯅꯤꯡꯊꯧꯀꯥꯗꯁꯨ ꯑꯗꯨꯝ ꯖꯣꯏꯟ ꯇꯧ ꯍꯥꯏꯌꯦ ꯑꯗꯨ ꯈꯪꯗꯦ ꯑꯩꯅ ꯂꯥꯛꯑꯒ ꯁꯪꯉꯗꯤ ꯂꯥꯛꯀꯦ ꯑꯗꯣ ꯁꯪꯗꯗꯤ ꯇ꯭ꯋꯁꯗꯦꯗ ꯇꯧꯒꯦ ꯍꯥꯏꯗꯤ ꯍꯥꯏꯈꯤꯕꯅꯦ
ꯀꯗꯒꯦꯅ
ꯀꯥꯏ ꯂꯩꯔꯤꯅꯣ ꯍꯥꯔꯗꯤ
ꯀꯔꯤ ꯊꯕꯅꯣ
ꯑ ꯏꯆꯝ ꯆꯝꯝꯕꯅ ꯊꯝꯃꯅꯤ ꯇꯧꯔꯀꯥꯟꯗ ꯍꯥꯏꯔꯛꯀꯦ ꯍꯧꯖꯤꯛꯀꯤ ꯍꯥꯏꯔꯛꯑꯦ
ꯑꯩꯒꯤ ꯇ ꯇꯧꯗꯁꯨ ꯁꯤꯒꯨꯝꯕ ꯍꯥꯏꯕ ꯂꯩ ꯑꯩꯅ
ꯏꯆꯝ ꯆꯝꯕ ꯊꯕꯛꯅꯦꯕ ꯑꯗꯨ ꯏꯆꯝ ꯆꯝꯕꯒꯤ ꯊꯕꯛꯅꯦ ꯍꯥꯏꯕ ꯍꯥꯏꯗ
ꯅꯣꯏ ꯅꯣꯏꯗꯗꯑꯒ ꯂꯩꯃꯤꯟꯅꯗ꯭ꯔꯣ
ꯂꯩꯃꯤꯟꯅꯒꯅꯦ ꯑꯩꯈꯣꯏꯅꯦ ꯑꯩꯒꯤ ꯏꯃꯥꯟꯅꯕꯤ ꯑꯃ ꯂꯩꯌꯦꯕꯀꯣ ꯃꯥꯗꯣ ꯃꯥꯒꯤ ꯃꯅꯥꯎꯅꯨꯄꯤꯒ ꯃꯅꯥꯎꯅꯨꯄꯥꯈꯣꯏꯁꯨ ꯂꯩꯕꯒꯤ ꯑꯗꯨꯗ ꯃꯣꯏꯒ ꯂꯩꯃꯤꯟꯅꯔꯒꯦ ꯍꯥꯏꯌꯦ
ꯎꯝ
ꯗ ꯑꯗꯨꯗꯥꯥꯎ ꯈ ꯃꯤ ꯈꯥ ꯇ ꯂꯩꯥꯏ
ꯅꯣꯏꯗꯨ ꯑꯩꯒꯤ ꯅꯨꯄꯤꯗꯤ ꯅꯪ ꯇꯤꯟꯅꯕ꯭ꯔꯥ ꯑꯗꯨꯝ
ꯎꯝ ꯑꯗꯨꯝ ꯀꯔꯤꯥꯕꯅꯦ
ꯌꯦ ꯄꯥꯡꯈ꯭ꯔꯣ ꯍꯥꯏ
ꯎꯝ
ꯆꯍꯤ ꯀꯨꯏꯕ ꯃꯥꯂꯦ ꯃꯥꯏ ꯑꯅꯤꯗꯤ ꯅꯨꯡꯁꯤꯅꯕ
ꯀꯣꯏꯈꯔꯦꯌꯦ ꯑꯗꯨ ꯃꯣꯏꯅꯤꯗꯣ ꯂꯣꯟꯅ ꯀꯩꯅꯣ ꯇꯧ ꯃꯥꯜꯜꯂꯤꯕ ꯀꯩꯅ ꯑꯩꯈꯣꯏ ꯑꯩꯈꯣꯏ ꯌꯨꯝꯒ ꯃꯣꯏ ꯌꯨꯝꯁꯨ ꯑꯗꯨ ꯂꯥꯞꯇꯦ ꯑꯗꯨꯒ ꯃꯥ ꯑꯁꯤ ꯗꯦꯗꯥ ꯅꯨꯄꯤꯕꯨ